ꯍꯜꯂꯣ
ꯑꯟꯏꯟꯇꯦꯜꯂꯤꯖꯦꯕꯜ ꯇꯥꯕ꯭ꯔꯣ ꯍꯍ
ꯇꯥꯏꯌꯦ ꯇꯥꯏꯌꯦ ꯀꯩꯗꯧꯔꯤꯅꯣ
ꯑꯗꯨꯝ ꯂꯩꯌꯦ ꯏꯕꯥꯅꯤ ꯑꯍꯦ ꯀꯔꯤꯁꯨ ꯇꯥꯎꯗꯦ
ꯆꯥꯛ ꯆꯥꯔꯕ꯭ꯔꯣ
ꯆꯥꯔꯦ ꯍꯣꯏ ꯅꯣꯏꯗꯤ
ꯆꯥꯔꯦ
ꯅꯪꯗꯤ ꯀꯥꯏꯗ ꯂꯩꯕ꯭ꯔꯥ ꯑꯩꯈꯣꯏꯗꯣ ꯕꯤꯟ ꯀꯌꯥ ꯃꯤꯛꯁ ꯇꯧꯔꯒ ꯆꯥꯌꯦ ꯂꯣꯡꯕꯤꯟꯁꯇꯣ ꯕꯤꯗꯋꯥꯄꯥꯏꯗꯣ ꯁꯤꯡꯗꯨꯒ ꯃꯦꯠꯂꯒ ꯇꯥꯏꯌꯦ
ꯑꯩꯁꯨ ꯆꯥꯏꯌꯦ ꯑꯗꯨ ꯕꯟꯗꯦꯄꯥꯏꯒ
ꯅꯣꯏꯗꯤ ꯅꯊꯝꯗ ꯂꯩꯕ꯭ꯔꯥ
ꯑ ꯆꯦꯆꯦꯒ ꯂꯏꯕꯅꯦ
ꯀꯣꯂꯦꯖ ꯇꯝꯅꯤꯉꯥꯏ ꯂꯄ꯭ꯔꯥ ꯑꯁꯤꯁꯤꯔ
ꯅꯠꯇꯦ ꯀꯝꯄ꯭ꯌꯨꯇꯔ ꯀ꯭ꯂꯥꯁ ꯆꯠꯂꯨꯕꯒꯤ ꯂꯩꯕꯅꯤ
ꯑꯣ
ꯍꯧꯖꯤꯒꯗꯒꯗꯧꯔꯤꯅꯣ
ꯀꯔꯤꯁꯨ ꯇꯧꯔꯦꯗꯈ꯭ꯋꯥꯏꯗꯤ ꯑꯗꯨꯝ ꯐ꯭ꯔꯤꯗ ꯂꯥꯛꯑꯦ
ꯅꯪꯦꯅꯦ ꯑꯗꯗꯤ
ꯅꯨꯡꯉꯥꯏꯇꯦ ꯄꯩꯁꯥꯒꯤ ꯋꯥꯈꯥꯎ ꯋꯥꯔꯒ ꯂꯩꯔꯝꯃꯦ ꯊꯕꯛꯁꯨ ꯇꯧꯔꯦ ꯄꯩꯁꯥꯗꯤ ꯄꯥꯝꯃꯦ
ꯑꯩꯏꯁꯅꯦ ꯄꯩꯁꯥꯑꯂ ꯏꯗ꯭ꯔꯦꯅꯤ ꯁꯤꯗꯒ
ꯀ꯭ꯂꯥꯁꯇ ꯂꯥꯎꯕ꯭ꯔꯥ
ꯑꯩꯈꯣꯏ ꯂꯩꯀꯥꯏꯗ ꯎꯔꯤꯄꯣꯛ ꯕꯁꯄꯇꯤꯗꯨꯅꯦ
ꯥ ꯊꯥꯒꯤꯦꯔꯥ ꯆꯍꯤꯒꯤꯦꯔꯥ ꯂꯧꯕꯗꯣ
ꯁꯤꯁꯤꯁꯤꯒꯤꯅꯦ ꯁꯤꯁꯤꯁꯤ ꯁꯤꯛꯁ ꯃꯟꯊꯒꯤꯗ
ꯑꯣ ꯑꯣ ꯁꯤꯠꯇ ꯁꯅꯥ
ꯅꯣꯡꯀꯅꯤ ꯑ ꯅꯣꯡ ꯀ ꯅꯨꯨꯍꯌꯦ ꯄꯩꯁꯥ ꯀꯥꯅꯤ
ꯅꯣꯏ ꯅꯣꯏꯗ ꯁ ꯌꯥꯆ ꯂꯏꯌꯦꯅ
ꯑꯣ
ꯅꯥꯅꯥ ꯑꯗꯨꯗꯤ ꯍ ꯅꯣꯏꯗꯣ ꯁꯥꯏꯟꯁꯇ ꯑꯥꯔꯠꯁꯇ ꯃꯥꯡ ꯂꯥꯎꯕꯗꯣ
ꯑꯩ ꯑꯔꯠꯁꯅꯤ
ꯑꯣ ꯈꯋꯥ ꯂꯨ ꯈꯋꯥꯗ ꯅꯣꯏꯒꯤ ꯁꯤꯅꯤꯌꯥ ꯅꯣꯏꯒꯤ ꯕꯦꯆ
ꯑꯩ ꯈꯪꯗꯦ
ꯇ ꯀꯣꯅ
ꯃꯥꯅꯦ ꯑꯗꯣ ꯑꯩꯗꯤ ꯈꯪꯗꯦ ꯑꯩ ꯇ꯭ꯤꯟꯇꯤꯗ ꯀꯥꯕꯗꯤ ꯎꯝ ꯎꯝ ꯀꯥꯁꯕꯦꯟꯒꯨꯝꯕ ꯀꯥꯕ ꯑꯗꯨꯒꯤ ꯈꯪꯗ꯭ꯔꯦ
ꯑꯣ ꯅꯪꯗꯤ ꯊꯧꯔꯝꯃꯥꯏꯔꯥ
ꯑꯩꯗꯤꯗꯤꯋꯥꯏ ꯂꯣꯡꯃꯩꯅꯤ
ꯑꯣ ꯑꯣ ꯊꯧꯔꯝ ꯃꯩꯔꯥ ꯀꯥꯏ ꯀꯨꯟꯗꯒꯤꯔꯥꯛꯄꯅꯅꯦ ꯀꯗꯥꯏꯗꯒꯤꯔ ꯀꯔꯤ ꯀꯨꯟꯗꯒꯤꯔ ꯅꯆꯦꯗꯣ ꯅꯆꯦꯗꯤ ꯑꯁꯤꯗ ꯀꯣꯂꯦꯖ ꯇꯥꯕ꯭ꯔ ꯊꯕꯛ ꯇꯕ꯭ꯔꯥ ꯅꯪ ꯂꯩꯃꯤꯟꯅꯕꯗꯣ
ꯃꯥꯗꯤ ꯦꯡꯦꯡꯗꯔꯕꯅꯦ
ꯑꯣ ꯑꯣ ꯅꯨꯡꯉꯥꯏꯅ ꯑꯗꯨꯗꯤ ꯊꯕꯛ ꯇꯕꯅꯤꯅ ꯄꯩꯁꯥ ꯃꯔꯛ ꯃꯔꯛꯇ ꯅꯤꯌꯣ ꯅꯪꯗꯤ
ꯑꯩꯗꯤ ꯅꯤꯕꯅꯦ ꯕꯖꯔ ꯆꯠ ꯃꯇꯝꯗꯨꯁꯨꯅꯤ ꯌꯨꯝ ꯂꯩꯕ ꯃꯇꯝꯁꯨꯅꯤ ꯎ ꯑꯦꯦ ꯑꯩ ꯏꯆꯦ ꯃꯅꯦ ꯀ ꯂꯩꯕꯤ
ꯇꯣꯂꯣꯞ ꯆꯥꯕ ꯃꯤꯒꯥꯏꯔꯗꯤ ꯑꯗꯨꯝ ꯅꯨꯡꯉꯥꯏꯒꯅꯤꯗ ꯍ
ꯑꯗꯨꯅꯦ ꯑꯩ ꯀ ꯏ ꯇꯤ ꯄꯩꯁꯥ ꯏꯟꯀꯝ ꯂꯥꯏꯠꯕꯒꯤ ꯑ
ꯄꯩꯁꯥꯒꯤ ꯋꯥꯈꯥꯎ ꯋꯥꯗ꯭ꯔꯁꯨ ꯌꯥꯏꯔꯥ ꯅꯣꯏꯗꯤ ꯑꯉꯥꯡ ꯑꯣꯏꯔꯦ ꯑꯩꯈꯣꯏꯗꯤ ꯑꯥ ꯆꯍꯤꯗꯤ ꯑꯥ ꯌꯎꯈ꯭ꯔꯦ ꯄꯩꯁꯥꯁꯨ ꯂꯩꯇꯦ ꯊꯕꯛꯁꯨ ꯇꯧꯅꯤꯡꯗꯦ ꯑꯩꯈꯣꯏꯗꯤ ꯂꯥꯏꯔꯤꯛꯁꯨ ꯄꯥꯅꯤꯡꯗꯦ ꯑꯗꯨꯒꯤ
ꯑꯗꯨ ꯑꯣꯏꯔꯗꯤ ꯂꯧꯣꯛ ꯇꯧꯕꯗꯨꯅꯦ
ꯀꯔꯤꯕ
ꯑꯗꯨ ꯑꯣꯏꯔꯗꯤ ꯏꯂꯣꯞ ꯇꯧꯈ꯭ꯔꯣ
ꯑꯗꯨꯕꯨꯁꯨ ꯇꯥꯟꯕ ꯃꯤꯒꯤ ꯌꯨꯝꯗ ꯂꯩꯅꯤꯡꯗꯦꯅ ꯍꯧꯖꯤꯛ ꯃꯤꯒꯤ ꯃꯈꯥꯗ ꯂꯥꯏꯕꯗ ꯇꯟꯕ ꯑꯗꯨꯒꯤ
ꯑꯗꯨꯅꯦ ꯏꯟꯀꯝ ꯂꯩꯕ ꯃꯇꯝꯅ ꯂꯨꯍꯣꯡꯉꯣ
ꯂꯨꯍꯣꯡ ꯇ ꯂꯨꯍꯣꯡꯅꯤꯡꯅꯤꯦꯗ ꯑꯩꯈꯣꯏꯗꯤ ꯄꯩꯁꯥ ꯄꯥꯏꯔꯗꯤ ꯂꯨꯍꯣꯡꯉ ꯀꯣꯏꯕꯗꯨ ꯁꯥꯇ꯭ꯔꯃꯨ ꯄꯩꯁꯥꯕꯨ ꯄꯥꯏꯔꯗꯤꯦ
ꯌꯥꯔꯦꯗ ꯅꯣꯏꯁꯨ ꯀꯔꯤꯅꯣꯅꯦ ꯅꯣꯏ ꯑꯍꯟ
ꯗ ꯍꯣꯏꯗꯤ
ꯅꯣꯏ ꯑꯍꯥꯟ ꯀꯌꯥ ꯇꯧꯕ ꯃꯇꯝꯗ ꯀꯅꯥꯅ ꯅꯪꯕꯨ ꯌꯦꯡꯗꯣꯏꯕ ꯑꯗꯨꯗꯤ
ꯑꯁ ꯄꯩꯁꯥ ꯂꯩꯔꯗꯤ ꯑꯉꯥꯡ ꯑꯃ ꯑꯦꯗꯣꯞ ꯇꯧꯔꯒ ꯍꯤꯡꯕ ꯌꯥꯏꯌꯦꯅ ꯄꯩꯁꯥꯕꯨ
ꯑꯗꯣꯞ ꯇꯧꯔꯒ ꯅ ꯆꯥꯅ ꯅꯨꯡꯁꯤꯗ꯭ꯔꯗꯤ ꯀꯃꯥꯏꯅ ꯇꯧꯗꯣꯏꯕ
ꯇꯥꯏꯔꯦꯗꯅꯅꯨꯡꯁꯤꯒꯅꯤ ꯄꯩꯁꯥ ꯂꯥꯛꯑꯗꯤ ꯑꯩ ꯁꯤ ꯃꯤꯅ ꯂꯣꯏ ꯄꯥꯝꯈ꯭ꯔꯅꯤ
ꯅꯪ ꯁꯤꯕ ꯃꯇꯝꯗ ꯀꯅꯥ ꯌꯦꯩꯗꯣꯏꯕ
ꯑꯩꯈꯣꯏꯒꯤ ꯌꯨꯝꯒꯤ ꯃꯤ ꯂꯑ ꯗꯤ ꯍꯧꯗꯤ ꯏ ꯅꯅꯥꯎꯅ ꯄꯥ ꯏꯅꯥꯎꯅ ꯄꯥ ꯂꯥꯛ ꯂ ꯍꯥꯥꯎ ꯋꯥꯔꯦ ꯑꯗꯨꯕꯨꯗꯤ
ꯎꯪ ꯒꯤ ꯅꯅꯥꯒ ꯄꯅ
ꯂꯨꯍꯣꯡꯈ꯭ꯔꯅꯤ ꯏꯆꯥ ꯌꯥꯝ ꯄꯣꯛꯀꯅꯤ
ꯅꯪꯒꯤ ꯅꯅꯥꯎ ꯅꯨꯄꯥꯅ ꯃꯥꯒꯤ ꯅꯨꯄꯤꯅ ꯁꯤꯅ ꯉꯥꯏꯔꯗꯤ ꯅꯪ ꯌꯨꯝꯗ ꯂꯩꯕ ꯇꯟꯒꯅꯤꯅꯦ
ꯑꯩꯈꯣꯏꯁꯨ ꯑꯩ ꯑꯩꯈꯣꯏ ꯃꯤ ꯂꯥꯎꯕ ꯉꯝꯕꯅꯤꯅꯦ ꯂꯥꯁꯇ ꯃꯣꯏꯅ ꯃꯣꯏꯅ ꯉꯝꯕ ꯌꯥꯗꯦ
ꯌꯥꯗ ꯄ ꯁꯤ
ꯅ ꯌꯣꯅꯣ ꯀ꯭ꯂꯥꯁꯇ ꯃꯣꯔꯅꯤꯡ ꯔ ꯏꯚꯅꯤꯡ ꯔ ꯀꯠꯇꯗꯣ
ꯁꯚꯦꯟ ꯊꯔꯇꯤ ꯅꯏꯟ ꯊꯔꯇꯤ
ꯑꯣ ꯑꯗꯨꯗ ꯑꯗꯨꯣ ꯀ꯭ꯂꯥꯁ ꯂꯪꯁꯨ ꯇꯔ
ꯐ ꯇꯨꯃ꯭ꯔꯒ ꯂꯩꯌꯦ
ꯑꯣ ꯄꯣꯏ ꯄꯂ ꯁꯁꯤ ꯏꯪꯒꯥꯥꯟ ꯈꯛ ꯀꯔꯤꯒꯦ ꯅꯪꯒꯤꯗꯤ ꯄꯥꯏꯕ꯭ꯔꯥ ꯀꯣ ꯑꯣ ꯏꯝꯄ꯭ꯔꯨꯚꯃꯦꯟ ꯌꯥꯝ ꯂꯩꯥꯏꯈ꯭ꯔꯕꯅꯦ ꯃꯩꯇꯩꯂꯣꯟ ꯉꯥꯡꯕꯗꯣ ꯑꯩꯁꯨ ꯁꯤꯗ ꯐꯥꯔꯁ ꯂꯥꯛꯄ ꯃꯇꯝꯗꯗꯤ ꯑꯁ ꯌꯥꯝ ꯀꯣꯏꯕꯅꯦ ꯍꯧꯖꯤꯛꯇꯨ ꯈꯣꯏꯔꯦ ꯑꯗꯨ ꯑꯣꯏꯔꯁꯨ ꯈꯔ ꯐꯌꯦꯅ ꯍꯧꯖꯤꯛꯇꯤ
ꯑꯣ ꯑꯣ ꯑꯩꯁꯨ ꯍꯥꯏꯕ ꯍꯩꯇꯦ
ꯌꯥꯎ ꯉꯥꯡꯕꯒꯤꯔ ꯈꯪꯗꯦ
ꯐꯔꯦ ꯑꯗꯨꯗꯤ
ꯏ ꯅꯅꯥꯎ ꯅꯨꯄꯤꯒꯤ ꯅꯨ ꯃꯥꯁꯨ ꯊꯥꯕꯤꯔꯛꯀꯦ ꯅꯣꯏ ꯑꯅꯤꯁꯨ ꯇꯧꯑꯣ
ꯐꯔꯦ ꯐꯔꯦ ꯑꯗꯨꯗꯤ ꯇꯧꯒꯦ
ꯎꯝ ꯐ꯭ꯔꯤ ꯂꯩꯕꯅꯤꯅ ꯑꯗꯨꯝ ꯀꯣꯜ ꯇꯧꯕ ꯍꯣꯏ ꯏ ꯂꯕꯅꯤꯅ ꯑꯗꯨꯝ ꯀꯣꯜ ꯇꯥꯎꯕ ꯇꯥꯔꯦ
ꯃꯤꯅꯤꯠ ꯀꯩꯌꯥ ꯇꯕ ꯑꯗꯨꯗꯤ ꯁꯦꯕꯦꯟ ꯃꯤꯅꯤꯠ ꯍꯥꯥ
ꯑꯗꯨ ꯃꯤꯅꯤꯠꯒꯨꯝꯕꯗꯣ ꯍꯥꯏꯒꯅꯣꯕ ꯑꯁꯤꯗ
ꯑ ꯑ ꯑ ꯁꯥꯕꯅ ꯁꯤꯗꯣꯏꯔꯦ ꯑꯩꯗꯤ
ꯑꯣ ꯍꯣꯏꯗꯤ ꯅꯨꯡꯗꯥ ꯅꯨꯃꯤꯗꯥꯡꯗꯅ ꯁꯥꯕ ꯍꯥꯎꯕꯅꯦ ꯗꯦ ꯇꯥꯏꯝꯗꯗꯤ ꯈꯔ ꯅꯨꯡꯉꯥꯏꯕꯅꯦ ꯂꯥꯏꯕ ꯆꯥꯛ ꯌꯦꯟꯁꯥꯡ ꯊꯣꯡꯕ ꯂꯣꯏꯔꯗꯤ ꯁꯥꯕ ꯍꯧꯈ꯭ꯔꯅꯤ
ꯑꯩ ꯑꯩꯈꯣꯏ ꯑꯅꯤ ꯂꯩꯕ ꯃꯐꯝꯗꯗꯤ ꯀꯩꯅꯣ ꯁꯥꯕꯅ ꯁꯤꯇꯥꯔꯦ
ꯄꯁꯦ ꯀ ꯀꯔꯤ ꯖꯒꯥꯗ ꯑꯣꯏ
ꯑꯣ ꯑꯣꯏ ꯄꯣꯛꯁ ꯇꯤꯔꯤꯝꯁꯠ
ꯍꯥꯥ
ꯑ ꯏꯃꯥꯟꯅꯕꯤꯕꯨ ꯋꯥ ꯉꯥꯡꯕꯅꯤꯗ ꯅꯣꯏꯒꯦ ꯂꯩꯥꯏ ꯐꯝꯗꯥ ꯏꯃꯥꯟ ꯕꯤꯔꯣ ꯍꯥꯟꯅ ꯌꯨꯅꯤꯐꯣꯔꯝꯗ ꯂꯩꯏꯕ ꯃꯥꯗꯣ ꯑꯟꯏꯟꯇꯦꯜꯂꯤꯖꯦꯕꯜ ꯅꯪꯗꯤ ꯌꯨꯝ ꯆꯠꯈ꯭ꯔꯦ ꯑꯗꯨ ꯑꯣꯏꯔꯁꯨ ꯍꯪꯕꯅꯤꯗ ꯑꯗꯨꯒꯤ ꯖꯒꯥꯗꯔꯅ ꯅꯪꯒꯤ ꯗꯣ
ꯑꯩꯈꯣꯏ ꯂꯩꯕ ꯃꯇꯝꯗꯗꯤ ꯂꯩꯕ ꯅꯨꯡꯉꯥꯏꯇꯦ
ꯕꯤꯜꯗꯤꯡ ꯆꯥꯎꯕꯗ ꯑꯗꯨꯝ ꯂꯩꯃꯤꯟꯅꯕ ꯖꯥꯠꯇꯨꯔꯥ ꯅꯠꯇ꯭ꯔꯒ
ꯔꯦꯟ ꯑꯣꯏꯅꯒ ꯑꯩꯈꯣꯏ ꯑꯃꯒ ꯅꯨꯄꯥ ꯃꯥꯟꯗꯦ
ꯑꯣ
ꯑꯃꯗ ꯑꯗꯨ ꯈꯛꯇꯅꯦ
ꯑꯣ ꯑꯗꯨꯗꯤ ꯅꯨꯡꯉꯥꯏꯌꯦꯅ ꯃꯤ ꯌꯥꯝꯅꯦꯅ
ꯑꯗꯨꯁꯨ ꯔꯦꯟ ꯑꯣꯅꯔꯗꯣ ꯑꯣꯚꯔ ꯏꯁꯃꯥꯔꯠ ꯇꯧꯕ ꯃꯤ ꯑꯣꯏꯕ ꯑꯗꯨꯒꯤ
ꯎꯝ ꯇꯥꯞꯅ ꯔꯦꯟꯇ ꯐꯖꯥꯕꯗ ꯊꯤꯕꯁꯨ ꯌꯥꯏꯌꯦ
ꯏꯟꯀ꯭ꯋꯥꯏꯔꯤ ꯇꯧ ꯃꯤ ꯅꯠꯅꯤ
ꯉꯍꯥꯛ ꯂꯩꯔꯒ ꯔꯦꯟꯇ ꯍꯣꯡꯕ ꯌꯥꯏꯗ ꯅꯨꯡꯉꯥꯏꯇ꯭ꯔꯗꯤ
ꯑꯣ ꯅꯦꯛꯁ ꯃꯟꯗꯩ ꯍꯣꯡꯅꯦ ꯇꯧꯕꯅꯤ
ꯅꯣꯏꯒꯤ ꯔꯦꯟꯗꯣ ꯀꯤꯌꯥ ꯀꯌꯥ ꯂꯧꯕ꯭ꯔꯥ
ꯑꯩꯈꯣꯏ ꯀ꯭ꯂꯦꯃꯤꯡꯁ ꯐꯣꯔ ꯊꯥꯎꯖꯟ
ꯑꯣ ꯅꯣꯏ ꯑꯅꯤ ꯑꯣ ꯌꯥꯔꯤꯗ ꯑꯩꯈꯣꯏꯔꯣꯝꯒꯤ ꯇꯨꯗ ꯇꯥꯡꯕꯅꯦ ꯑꯟꯏꯟꯇꯦꯜꯂꯤꯖꯦꯕꯜ ꯌꯥꯝ ꯐꯩꯅ ꯑꯩꯈꯣꯏꯗꯤ ꯇꯥꯡꯉꯒ ꯑꯦꯇꯦꯛ ꯇꯧꯗꯦ
ꯈꯪꯗꯔꯤꯗꯥ ꯑꯩꯁꯨ
ꯍꯍꯍꯍ
ꯑꯟꯑꯣꯗꯤꯕꯜ ꯍꯥꯑ ꯉꯁꯤꯗꯤ ꯌꯨꯝꯗ ꯂꯩꯗꯣꯏꯔꯣ
ꯍꯣꯏ ꯌꯨꯝꯗ ꯂꯥꯏꯔꯅꯤ ꯕꯤꯁ ꯋꯤꯛꯇꯤ
ꯑꯣ ꯑꯣ
ꯂꯥꯁ ꯋꯤꯛꯗꯤ ꯃꯤꯒꯤ ꯑꯦꯛꯖꯥꯝ ꯊꯥꯕ ꯆꯠꯄ ꯗꯤꯁ ꯋꯤꯛꯇꯤ ꯂꯩꯒꯅꯤ ꯌꯨꯝꯗ ꯑꯟꯏꯟꯇꯦꯜꯂꯤꯖꯦꯕꯜ
ꯍꯩꯍꯥ
ꯋꯥꯕ꯭ꯔꯥꯅꯦ ꯅꯣꯏꯁꯦ
ꯋꯥꯔꯦ ꯌꯨꯝ ꯂꯩꯕꯒꯤ
ꯅꯨꯡꯉꯥꯏꯕꯅꯦ ꯐ꯭ꯔꯤꯗ ꯂꯥꯏꯕꯇꯣ ꯊꯕꯛ ꯇꯧꯕꯗꯣ ꯋꯥꯏꯌꯦ ꯑꯗꯨꯒꯤ
ꯃꯄꯥꯟ ꯆꯠꯂꯒ ꯀꯩꯅꯣ ꯑ ꯔꯥꯏꯇꯤꯟꯒꯨꯝꯕ ꯆꯥꯔꯒ ꯆꯠꯅꯤꯡꯉꯦ
ꯁꯣꯁꯦꯁ ꯁꯥꯋꯣꯝꯕꯣꯡꯒꯤꯗꯣ ꯍꯥꯎꯕꯅꯦ ꯆꯥꯕ ꯆ ꯁꯦ ꯍꯥꯏꯌꯣ
ꯍꯥꯎ ꯆꯥꯅꯤꯡꯕꯅ ꯁꯤꯗꯣꯔꯦ
ꯑꯁꯤ ꯆꯪꯒꯔ꯭ꯗꯤ ꯅꯪ ꯅꯨꯄꯥ ꯅꯨꯄꯥ ꯂꯩꯔꯝꯅꯤꯅ ꯅꯪꯒꯤ ꯅꯨꯄꯥꯗ ꯀꯥꯎꯔꯒ ꯆꯠꯂꯣ
ꯃꯥꯗꯤ ꯒꯥꯁ ꯆꯠꯂꯨꯔꯦ ꯆꯠꯄ ꯐꯪꯗꯦ
ꯁꯟꯗꯦ ꯁꯟꯗꯦ ꯏꯚꯤꯅꯤꯡꯒꯨꯝꯕ ꯁꯦꯇꯔꯗꯦ ꯏꯚꯤꯅꯤꯡꯒꯨꯝꯕꯅ ꯁꯋꯣꯝꯕꯣꯡꯒꯤꯗꯣ ꯌꯥꯝ ꯍꯥꯎꯕꯅꯦ
ꯍꯥꯎꯋꯦ ꯑꯗꯨꯒ ꯀꯩꯅꯣ ꯃꯅꯨꯡꯒꯤ ꯏꯟꯅꯔ ꯃꯌꯥꯝ ꯑꯦꯟꯁꯥꯡ ꯊꯣꯡꯉꯦꯗꯅꯥ ꯑꯗꯨꯅ ꯍꯥꯎꯋꯦꯅꯦ ꯃꯣꯏꯒꯤꯗꯤ
ꯁꯨ ꯌꯥꯝ ꯌꯣꯟꯕꯅ ꯑꯗꯨꯗꯤ ꯍꯟꯗ꯭ꯔꯦꯠꯀꯤ ꯌꯥꯝ ꯌꯥꯝ ꯄꯤꯔꯒ ꯐꯔꯦ ꯐꯔꯦ ꯅꯆꯦ ꯑꯩ ꯊꯝꯃꯦ
ꯊꯝꯃꯦ ꯊꯝꯃꯦ ꯊꯝꯃꯦ ꯐꯔꯦ